ꯀꯨꯅꯦ ꯎꯝ ꯋꯥꯔꯤ ꯋꯥꯔꯤ ꯁꯟꯅꯥꯔꯣ
ꯇꯗ꯭ꯔꯣ
ꯍꯜꯂꯣ ꯇꯨꯝꯃꯨꯔꯄꯅꯦꯍꯦ ꯀꯔꯤꯅꯣ ꯅꯪꯕꯨ ꯇꯨꯝꯃꯨꯔꯕꯣꯅꯦꯍꯦ ꯇꯥ ꯇꯣꯝꯕ ꯅꯪ ꯇꯨꯝꯃꯕꯣ ꯀꯔꯤꯅꯣ ꯀꯧꯕ ꯇꯗꯔꯤꯗꯨꯅ
ꯇꯨꯝꯅꯤꯡꯉꯦꯗ
ꯇꯨꯝꯃꯒꯦ ꯍꯥꯏꯔꯣ ꯇꯨꯝꯍꯩꯔꯣꯏꯗ ꯊꯋꯥꯟꯃꯤꯆꯥꯛꯀꯤ ꯃꯁꯤꯡ ꯌꯥꯝꯈꯠꯂꯛꯑꯦ ꯅꯣꯡ ꯆꯨꯨꯔꯛꯑꯔꯣꯏ ꯁꯋꯥꯏꯖꯦ ꯌꯥꯝ ꯊꯣꯛꯑꯝꯃꯤꯗ ꯊꯋꯥꯟ ꯃꯤꯆꯥꯛ ꯃꯁꯤꯡ ꯊꯤꯌꯣꯅꯦ ꯀꯩꯅꯣ ꯇꯥ ꯇꯨꯝꯕ ꯅꯪ ꯇꯨꯝꯃꯕꯣ ꯍꯥꯜꯂꯣ
ꯍꯣꯏ ꯎꯝ
ꯇꯨꯝꯃꯕꯣ ꯊꯋꯥꯟ ꯃꯤꯆꯥꯛ ꯃꯁꯤꯡ ꯊꯤꯌꯣꯌꯦ
ꯀꯔꯤꯅꯣꯃꯦ ꯌꯥꯗꯔꯤꯁꯤꯕꯣ ꯀꯔꯤ ꯀꯔꯤꯅꯣꯃꯤ ꯌꯥꯗꯔꯦ ꯍꯥꯏꯖꯤꯕꯣ ꯌꯥꯔꯔꯣꯏ ꯈꯪꯉꯦ ꯉꯥꯏꯇꯪ ꯂꯩꯔꯥ ꯍꯧꯗꯣꯛꯑꯣ
ꯇꯨꯝꯅꯤꯉꯦ ꯍꯥꯏꯕ ꯌꯥꯗꯔꯦ ꯍꯥꯏꯕ ꯀꯔꯤꯅꯣꯃꯤ ꯀꯔ ꯀ ꯀꯔꯤꯅꯃꯤ ꯌꯥꯗ ꯔꯁꯤꯕꯅꯥꯋꯥ ꯎꯂꯕ ꯏ ꯂꯩꯩꯅ ꯃꯉꯟꯗ ꯇꯣꯝꯕ꯭ꯔ ꯀꯔꯤ ꯀꯔꯏꯗꯅꯣ ꯌꯥꯗꯅꯕꯣ ꯃꯤꯠꯇꯔꯣ ꯎꯝ ꯅꯪꯗꯤ ꯌꯥꯔꯤꯕꯣ ꯇꯣꯝꯕ ꯑꯣ ꯅꯪꯅ ꯄꯨꯡ ꯀꯌꯥ ꯁꯥꯡꯕ ꯌꯥꯗꯣꯏꯕ
ꯎ
ꯅꯪ ꯌꯄꯤꯔꯛꯑꯔꯣꯏꯗꯧ ꯃꯥꯂꯦ ꯀꯔꯤꯅꯣꯅꯦ ꯇꯣꯝꯕ ꯅꯣꯏꯅ ꯇꯧꯅꯔꯤꯁꯤꯕꯣ ꯉꯟꯅ ꯉ ꯅꯠꯇꯤꯅ ꯐꯔꯤꯖꯨ ꯀꯃꯥꯏ ꯇꯧꯔꯤꯅꯣꯅꯦ
ꯈꯪꯗꯦꯗ
ꯇꯣꯡꯝꯕ ꯅꯪ ꯌꯥꯔꯛꯔꯣꯏꯗꯕ ꯅꯪꯒꯤ ꯃꯇꯝꯗꯤ ꯀꯨꯏꯗ꯭ꯔꯦ
ꯎꯝ ꯂꯥꯛ ꯂꯩꯗꯤ ꯐꯂꯅꯤ ꯃꯣꯟ ꯌꯦꯡ ꯑꯗꯨ
ꯎꯝ ꯇꯃꯔꯅ ꯃ ꯄꯔꯒ ꯍꯥꯏꯔꯦ
ꯑꯥ
ꯅꯪꯁꯨ ꯅꯞꯄꯤ ꯐꯖꯅ ꯆꯈꯥꯏꯔꯦꯅꯦ
ꯂꯣꯛ ꯊꯨꯡꯉꯤ ꯍꯧꯖꯤꯛ
ꯑꯣ ꯂꯣꯛꯇꯨꯡꯒ ꯅꯪꯅ ꯇꯦꯡꯀꯤꯗ ꯆꯨꯝꯕ ꯂꯩꯕ ꯍꯥꯏ ꯌꯥꯝ ꯐꯩ ꯌꯥꯝ ꯐꯩ
ꯎꯝ
ꯍꯣꯠꯅꯧ ꯍꯣꯠꯅꯧ
ꯂꯤꯛꯁꯨ ꯄꯨꯡꯒꯤ ꯍꯥꯏꯇꯥꯔꯛꯑꯒꯦ
ꯍꯨꯏꯁꯨ ꯄꯣꯡꯈꯌꯥ ꯊꯥꯏ ꯅꯪ ꯐꯣꯟ ꯄꯥꯏꯗ꯭ꯔꯣ ꯌꯦꯡꯉꯨꯗꯅ
ꯌꯦꯡꯗꯤꯅꯦ ꯑꯗꯨꯅꯦ ꯇꯥꯔꯥ ꯇꯥꯔꯛ ꯇꯣꯔꯦ ꯃꯤꯅꯤꯠ ꯃꯉꯥ ꯃꯨꯛ ꯈꯇ ꯉꯥꯏꯔꯦ ꯎꯝ ꯃꯩꯅꯦꯅ ꯀꯩꯗꯧ ꯂꯩ꯭ꯔ ꯍꯧꯖꯤꯛꯕꯨ ꯁꯨꯡꯅ ꯄꯇꯦ ꯑꯗꯨ ꯎꯏꯔꯦ ꯃꯗ
ꯀꯩꯅꯣꯃꯦ ꯇꯣꯝꯕ ꯀꯩꯗꯧꯔꯣꯃꯣ ꯈꯪꯗꯦ ꯃꯁꯤ ꯆꯩ ꯅꯤꯌꯦ
ꯍꯥ
ꯆꯩ ꯅꯤꯔꯤꯌꯦ ꯅꯪ
ꯎꯝ
ꯎ ꯎ ꯀꯔꯝ ꯆꯜꯂꯦ ꯃꯇꯝ ꯌꯧꯁꯤꯜꯂꯑꯦ
ꯎꯝ ꯇꯨꯝꯅꯤꯡꯕꯩ ꯃꯇꯝ ꯌꯧꯁꯜꯂꯛꯑꯅꯤ ꯍꯋꯥ ꯆ ꯐꯖꯅ ꯄꯩ ꯊꯣꯛ ꯃꯅꯦ ꯁꯤꯃꯗꯤ ꯌꯦꯡꯉꯝ ꯃꯔꯣꯏ
ꯄꯥꯏ ꯀꯔꯤꯅ ꯈꯣꯡ ꯀꯂꯦ ꯇꯣ ꯇꯟ ꯃꯔꯔꯦꯅꯦ ꯍ
ꯃꯤꯔꯣ ꯀꯣꯡ ꯒꯩꯏꯁꯦ ꯀꯤꯕꯨꯀꯤꯁꯜꯂꯛꯑꯦꯍꯦ
ꯑꯔ ꯅꯃꯤꯠ ꯑꯃꯃꯥꯏꯗ ꯂꯣꯏ ꯈꯨꯝꯖꯤꯂ ꯇꯨꯝꯃꯨ ꯑꯩꯀꯣꯕ
ꯑꯣꯟꯅꯔꯝꯕ ꯀꯤꯔꯣ ꯊꯛꯉꯨꯅꯦꯍꯦ ꯃꯩꯈꯦꯠꯁꯨ ꯑꯝꯇ ꯄꯥꯏꯗꯦ ꯎꯝ ꯀꯔꯤꯔꯣꯝ ꯈꯣꯉꯛꯄꯅꯤ ꯍꯧꯖꯤꯛꯇ ꯑꯣ
ꯎꯆꯤꯅ ꯂꯥꯏ ꯁꯥꯔꯒ ꯑꯣꯏꯅ ꯈꯪꯉꯦꯅꯦ ꯇꯣꯝꯕ ꯁꯦꯛꯄꯤꯒ ꯄꯥꯏꯔꯛꯈꯤꯅꯤ ꯉꯍꯥꯛ ꯂꯩꯔ ꯎꯝ
ꯄꯥꯏꯔ ꯎꯗꯦꯅꯦ ꯁꯦꯛꯄꯤꯖꯦ
ꯄꯥꯏꯔꯛꯀꯅꯤ ꯄꯥꯏꯔꯛꯀꯅꯤ ꯂꯧ ꯃꯨꯟꯕ ꯃꯇꯝꯗ ꯐꯖ ꯄꯥꯏꯔꯛꯀꯅꯤ
ꯎꯝ ꯏꯁ ꯊꯥꯋꯟ ꯊꯥꯋꯥꯟꯃꯤꯆꯥꯛꯁꯦ ꯉꯁꯤꯗꯤ ꯐꯖꯅ ꯌꯥꯝꯃꯦꯍꯦ ꯅꯍꯥꯟꯒꯩ ꯎꯔꯨꯗ꯭ꯔꯦꯌꯦ ꯑꯝꯇꯥ ꯉꯁꯤ ꯌꯦꯡꯈꯠꯂꯨꯕꯗꯗꯤ ꯐꯖ ꯃꯁꯤꯡꯒ ꯊꯤꯕ ꯉꯝꯃꯔꯣꯏ ꯌꯥꯝꯃꯟꯒ꯭ꯔꯦ
ꯊꯋꯥꯜ ꯃꯤꯆꯥꯛꯁꯤ ꯌꯥꯝꯃꯟꯒ꯭ꯔꯕ
ꯏꯁ ꯍꯥꯏꯒꯨꯝꯗꯅ ꯌꯥꯝꯃꯤꯅꯦ ꯇꯣꯝꯕ
ꯎꯝ ꯃꯊꯛꯇꯁꯨ ꯃꯈꯥꯗꯖꯨ ꯅꯥꯀꯟ ꯅꯥꯀꯟ ꯑꯅꯤꯖꯤꯖꯨ ꯐꯖꯥꯅ ꯊꯣꯛꯑꯦ ꯉꯁꯤꯗꯤ ꯉꯁꯥꯏꯗꯤ ꯃꯌꯥꯏ ꯋꯥꯏꯔꯞ ꯆꯠꯂꯒ ꯊꯣꯛꯑꯝꯕꯅꯤ ꯍꯧꯖꯤꯛꯇꯤ ꯃꯥꯏꯀꯩ ꯃꯔꯤꯃꯛ ꯂꯣꯏ ꯊꯣꯛꯆꯤꯜꯂꯦ ꯑ
ꯑꯥꯏ ꯐꯖꯅ ꯈꯣꯡꯉꯤꯅꯦꯍꯦ
ꯃꯌꯦꯛ ꯁꯦꯡꯗꯣ
ꯐꯖꯅ ꯈꯣꯡꯉꯦ ꯇꯣꯝꯕꯥ
ꯃꯩꯖꯤꯅ ꯀꯩꯗꯧꯒ꯭ꯔꯝꯅꯣ ꯍꯨꯖꯤꯛꯄꯧ ꯊꯥꯔꯛꯇꯦ ꯃꯩ ꯄꯥꯏꯔꯤꯕ ꯃꯤꯗꯣ ꯑꯣꯟꯊꯣꯛ ꯅꯤꯡꯒ꯭ꯔꯦꯗ ꯐꯣꯟꯖꯤꯅ ꯃꯩꯒ ꯌꯥꯎꯁꯜꯂꯛ ꯀꯨꯟꯊ꯭ꯔꯥ ꯇꯔꯦꯠ ꯃꯨꯛ ꯈꯛ ꯉꯥꯏꯔꯦ ꯁꯤꯒꯤꯁꯦ ꯃꯌꯦꯛ ꯁꯦꯡꯗ꯭ꯔꯕꯣ
ꯃꯥꯃꯤꯒ ꯇꯧꯗꯦ ꯇꯣꯝꯕ
ꯃꯩꯌꯨꯝ ꯃꯝꯕꯅꯦ ꯌꯥꯝ ꯁꯥ ꯁꯪꯉꯝꯃꯣꯏꯅꯦ ꯗꯨꯕꯨꯗꯤ ꯑ ꯅꯨꯡꯁꯤꯠꯁꯤꯖꯨ ꯑꯏꯪ- ꯑꯏꯪꯕ ꯌꯥꯝ ꯁꯤꯠꯆꯜꯂꯛꯏ ꯅꯥꯀꯣꯡꯒꯖꯦ ꯏꯪꯕꯗ ꯌꯥꯗ꯭ꯔꯦ
ꯀꯅꯥꯅꯣ ꯁꯥꯟꯅꯔꯤꯗꯨꯕꯣ ꯀꯅꯥꯅꯣ ꯎꯝ ꯃꯣꯏ ꯑꯁꯣꯝ ꯃꯅꯤꯡꯗ ꯀꯥꯞꯄ ꯑꯣꯏꯔ ꯃꯥꯜꯂꯦ ꯇꯣꯝꯕ
ꯎꯝ ꯉꯁꯤꯗꯨ ꯀꯥꯞꯄ ꯑꯣꯏꯔꯃꯥꯟꯂꯦ
ꯍꯥ ꯍꯥ ꯊꯋꯥꯟꯃꯤꯆꯥꯛ ꯁꯨ ꯃꯁꯤꯡ ꯊꯤꯕ ꯌꯥꯔꯦ ꯀꯔꯤ ꯍꯥꯏꯕ ꯇꯣꯝꯕ ꯅꯪ ꯀꯔꯤ ꯍꯥꯏꯕꯅꯣ
ꯄꯨꯡꯖꯤꯖꯨ ꯇꯥꯁꯜꯂꯦꯕꯣ ꯄꯨꯡ ꯇꯔꯥ ꯇꯥꯁꯜꯂꯛ ꯑꯦꯕꯥ
ꯎꯝ ꯀꯨꯏꯗꯔꯥꯃꯦ ꯑꯗꯨꯗꯤ ꯉꯥꯛꯇꯪ ꯑꯨꯏꯊꯣꯛꯑ ꯂꯣꯏꯔꯦ ꯀꯩꯅꯣ ꯐꯠ ꯂꯥꯎꯅ ꯗꯨꯗꯨꯝ ꯃꯤꯠꯆꯤꯡ
ꯊꯋꯥꯟꯃꯤꯆꯥꯛꯁꯤ ꯌꯥꯝꯃꯟꯈꯤꯗ ꯃꯁꯤꯡ ꯊꯤꯕꯁꯤ ꯑꯩ ꯉꯝꯗꯣꯏ ꯃꯥꯟꯗꯦꯍꯦ
ꯃꯐꯝꯁꯦ ꯌꯥꯝ ꯅꯤꯡꯊꯤꯖꯩ ꯀꯅꯥꯅ ꯊꯤꯅꯩꯕ ꯃꯐꯝꯅꯣ
ꯋꯥꯔꯤꯗꯒꯗꯤ ꯊꯤꯍꯟꯕ ꯌꯥꯎꯕꯗꯣ ꯊꯤꯕꯗ ꯊꯤꯕ ꯉꯝ ꯗꯕꯤꯗ ꯂꯩꯗꯤꯕꯗꯣ
ꯎꯝ ꯈꯥꯡꯅꯁꯨꯛ ꯌꯥꯝꯃ ꯄꯤꯔꯤꯕ
ꯁꯤꯔꯤ ꯈꯨꯗꯤꯡꯒꯤ ꯁꯨꯝ ꯌꯥꯝꯖꯜꯂꯦ ꯍꯥꯏꯕꯗ ꯑ ꯍ
ꯂꯣꯏꯕ ꯅꯥꯏꯗꯕꯤ
ꯎꯝ ꯅꯣꯡꯃꯪꯕ ꯀꯥꯏꯁꯦ ꯇꯜꯂꯦꯍꯦ
ꯅꯣꯡꯗꯤ ꯇꯥꯔꯥꯏꯗ ꯅꯣꯡ ꯀꯃꯥꯏꯅ ꯇꯥꯗꯣꯏꯅꯣ ꯇꯣꯡꯕꯥ ꯅꯪꯕ ꯑꯇꯤꯌꯥꯁꯦ꯫
ꯊꯋꯥꯟ ꯃꯤꯆꯥꯛ ꯉꯥꯛꯇ ꯉꯥꯏꯔꯃꯤꯅ ꯇꯗꯣꯏꯗꯤ ꯃꯥꯜꯂꯤ꯫
ꯊꯋꯥꯟꯃꯤꯆꯥꯛꯄꯨ ꯊꯣꯛꯑꯗꯤ ꯅꯣꯡꯇꯔꯣꯏ ꯊꯋꯥꯟꯃꯤꯆꯥꯛ ꯊꯣꯛꯇ꯭ꯔꯗꯤ ꯅꯣꯡꯇꯔꯦ
ꯎꯝ
ꯅꯪꯁꯨ ꯃꯇꯝ ꯌꯧꯔꯛꯑꯕ ꯇꯣꯝꯕ
ꯍꯥ
ꯎꯝ ꯅꯪꯒꯤ ꯌꯥꯗ꯭ꯔꯦꯍꯦ ꯇꯧꯔꯛꯇꯣꯔꯕ꯭ꯔꯥ
ꯎꯝ
ꯑꯩꯁꯨ ꯌꯥꯗ꯭ꯔꯦꯍꯦ ꯀꯄꯔꯦꯍꯦ ꯇꯣꯝꯕ ꯃꯤꯠꯁꯦ ꯌꯥꯗꯔꯦ꯫
ꯎꯝ ꯃꯤꯠꯁꯤ ꯇꯨꯝꯅꯤꯡ ꯇꯨꯝꯅꯤꯡ ꯂꯧꯔꯦ꯫ ꯥꯂꯥꯏꯔꯤꯛꯁꯦ ꯀꯅꯥꯅ ꯄꯥꯗꯣꯔꯤꯕꯣ
ꯊꯋꯥꯟꯃꯤꯆꯛꯁꯦ ꯃꯥꯌꯝ ꯊꯣꯛꯏꯍꯦ ꯇꯣꯝꯕꯥ
ꯑꯥ
ꯊꯋꯥꯟꯃꯤꯆꯥꯛꯁꯤ ꯇꯈꯠꯇꯥꯅ ꯊꯣꯛꯑꯦꯍꯦ
ꯎꯝ
ꯇꯨꯝꯃꯁꯤ꯫
ꯎꯝ